ꯑ ꯇꯥꯏꯌꯦ ꯇꯥꯏꯌꯦ ꯀꯂꯩꯗꯤꯄꯥ
ꯍ
ꯑꯩ ꯗꯨꯀꯥꯟ ꯊꯣꯛꯂꯛꯀꯦ ꯇꯧꯅꯦ ꯂꯒ ꯇꯨꯝꯃꯤ ꯍꯥꯏꯌꯦ ꯑꯗꯨ
ꯑꯥꯏ ꯇꯨ ꯀꯥꯟꯅ ꯇꯃꯦ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
ꯑꯣ ꯂꯦꯟꯗꯥꯏ ꯗꯨꯀꯥꯟ ꯇꯝꯃꯤꯕ
ꯃꯥ ꯃꯃꯥꯟ ꯃꯆꯥꯅꯨꯄꯤꯅ ꯉꯁꯥꯏ ꯇꯨꯝꯃꯤ ꯍꯥꯏꯔꯛꯄ
ꯎꯝ ꯆ ꯌꯦꯡꯀꯥꯟ ꯇꯃꯤꯅ
ꯎꯝ ꯍꯥꯔ ꯃꯇꯅꯤ ꯆꯖꯦꯅ ꯀꯩ ꯍꯥꯏ ꯀꯦ
ꯈꯪꯗꯦ ꯀꯩ ꯍꯥꯏꯅꯣ
ꯇꯂꯒꯅ
ꯇꯕꯔ ꯇꯟꯖꯗꯦ ꯍꯥꯏ ꯆꯟꯗꯦ ꯑ ꯆ ꯈꯂ ꯑꯒꯦ
ꯑꯣ ꯑꯣ
ꯀꯩꯀꯩ ꯄꯤꯔꯛꯑꯣ ꯍꯥꯏꯅꯣ
ꯀ꯭ ꯄꯤꯔꯣ ꯑꯣ ꯇꯟ ꯆꯥꯅꯕ꯭ꯔꯣ
ꯎꯝ
ꯃꯥ ꯇꯜꯂꯦ ꯍꯥꯏ ꯅꯠꯇ꯭ꯔꯣ
ꯇꯗꯦꯌꯦꯦ
ꯄꯤꯔꯣ ꯑꯗꯨ ꯐꯤꯜꯂ ꯏꯗ ꯀꯥꯔ ꯑꯣꯏꯕꯒꯦ ꯑ ꯌꯥꯕꯦ
ꯌꯥꯝ ꯅ
ꯌꯥꯕꯃꯅꯤ ꯌꯥ ꯨꯗꯅ ꯁꯤ ꯁꯤ ꯑꯣꯜ ꯊꯥꯕꯗ ꯌꯥꯎꯗ ꯅꯠꯇ꯭ꯔꯣ ꯀꯦꯃꯦꯔꯥꯗ ꯊꯣꯛꯂꯛꯏꯔꯣ
ꯀꯅꯥ ꯊꯥꯎ ꯇꯧꯖꯔꯅꯦ
ꯎꯝ
ꯂꯅ ꯄꯠꯇꯥ
ꯑ ꯆꯊꯣꯛꯈꯤꯗ꯭ꯔꯕ ꯍ ꯀꯗꯧꯌꯦꯕ
ꯖꯤꯅ ꯐꯔ ꯑꯣꯏꯣꯏꯗ꯭ꯔꯣ
ꯊꯥꯎꯗꯣ ꯁꯠꯆꯔꯧꯕꯀꯣꯅ ꯐꯩꯅ ꯈꯟꯕ ꯎ ꯒꯤ ꯑꯗꯨ ꯇ ꯒꯤ ꯇꯔ ꯍꯥ ꯄꯤꯕꯗ꯭ꯔꯥ
ꯎ ꯑꯗꯨꯏ ꯇꯕ ꯇꯔꯥꯃꯉꯒ ꯌꯧꯈ꯭ꯔꯃꯤꯗ
ꯅꯧꯗ ꯂꯩꯕ꯭ꯔꯥ
ꯑ ꯑ ꯊꯀꯗꯣꯣ ꯐꯔꯤ ꯄꯔꯣꯔ
ꯌꯥꯝꯗꯦ ꯀꯃꯥꯏꯅ ꯇꯧꯕ
ꯃꯥꯂ ꯍꯦꯜꯂꯨꯗꯣ
ꯉ ꯌꯥꯝ ꯑ
ꯉ ꯃꯅꯦ ꯍꯥꯏꯂ ꯍ ꯌꯥ
ꯑꯥ ꯑꯉꯛ ꯋꯥ ꯉꯥꯛꯇꯅꯦ
ꯍꯥꯎꯕꯗꯩ ꯍꯥꯎꯕꯅꯦ ꯊꯨꯅ ꯆꯥꯕꯩꯗꯤꯗꯣ
ꯍꯥꯎ ꯎꯅ ꯑꯗꯨ ꯉ ꯇꯧꯒꯦ ꯇꯧꯔ ꯀꯊ ꯆꯠꯁꯤ
ꯑꯥ
ꯎꯝ ꯑꯌꯦ ꯃꯩꯇ ꯑꯅꯤꯄ ꯑ
ꯑꯅꯦ ꯍꯀꯁꯗꯕ
ꯎꯝ
ꯇꯥꯔꯣ ꯏꯅꯃꯤ ꯇꯔꯥ ꯁꯥꯖꯕꯏ ꯀꯅ
ꯍ ꯒꯤꯃ ꯄꯒꯦ ꯑꯗꯒꯤ ꯁꯪꯒꯣꯝꯕꯤꯔꯣꯈꯣ ꯍꯥꯏꯔꯣ
ꯍꯜꯂꯣꯑꯣ
ꯑꯗ ꯊꯥꯎꯗꯤ ꯇꯪꯒꯝ ꯇꯧꯔꯗꯤ
ꯊꯥꯎꯟꯅꯤꯡꯝꯐꯨ ꯄꯤꯕꯗꯨꯃ ꯍꯥꯄꯣ
ꯎꯝ ꯑ
ꯀ ꯂꯩ ꯂꯩ ꯀꯩꯅꯣ ꯄꯤꯌꯣ
ꯀꯔꯦ
ꯔꯣ
ꯎꯝ ꯍꯥꯏ ꯊꯥꯏ ꯄꯂ ꯑꯃꯗ ꯀꯥꯟ ꯀꯥꯟ ꯅꯗ
ꯍꯥꯥ ꯊꯕꯛ ꯁꯨꯔ ꯃꯤꯒꯤ ꯄꯤꯖꯅꯕ
ꯍꯣꯏ ꯄꯤꯔꯑꯒ ꯊꯥꯖꯤꯜꯂꯛꯑꯒ ꯀ ꯃꯆꯥꯆꯥ ꯑꯗꯨ ꯀꯝꯒꯥꯜ
ꯊꯁꯦ
ꯐꯔ ꯑꯗꯨ ꯐꯔꯦꯦ ꯑ ꯁꯤ ꯁꯤꯃꯥ ꯊꯣꯡꯒꯦꯅ ꯊꯣꯟꯒꯦꯗꯥꯃꯦ ꯃꯗ ꯆꯃꯜꯂ ꯍꯕ ꯑ ꯁꯨꯝ ꯑꯩꯈꯣꯏꯕ ꯌꯥꯎꯔ ꯃꯌꯥꯝꯗ ꯄꯨꯀꯠꯆꯁꯦ ꯈꯔ ꯆꯥꯎꯕ ꯑꯗꯒꯤ ꯎꯆ ꯆꯥꯎ ꯈ ꯎꯝ
ꯁꯅꯨꯍ ꯀ ꯁꯅꯨꯍ ꯀꯃ ꯎꯝ
ꯍꯁꯨ ꯏ ꯊ ꯄꯨꯅ ꯐꯠꯇ꯭ꯔꯥ
ꯑ ꯐꯉꯂꯛꯇꯔꯤꯌꯦ ꯐ ꯆ
ꯀꯤꯀ꯭ꯔꯄꯥ
ꯑ ꯌꯥ ꯀꯩꯗꯧꯋꯦꯕ
ꯄꯣꯠ ꯆꯩ ꯄꯤꯈ꯭ꯔꯕ ꯍꯥꯏꯕ
ꯄꯤꯗ꯭ꯔꯤꯌꯦ ꯆꯪꯉꯣ ꯍꯥꯏꯕ ꯎꯗ ꯁꯤꯦ ꯊ
ꯑꯩ ꯏꯃꯨꯡꯁꯦ ꯁꯦꯟꯗꯥꯡꯅ ꯃꯀꯣꯟ ꯊꯔꯒ
ꯊ
ꯎꯅꯥ ꯋꯥꯅꯥ ꯀꯔꯤ ꯀꯔꯥꯁꯦ ꯏꯃꯨꯡꯗ ꯂꯣꯏꯅꯃꯛ ꯄꯨꯁꯜꯂꯒ ꯊꯥꯖꯩꯕꯣ ꯌꯥꯝ ꯇꯜꯂꯤꯕꯣ ꯑꯃꯨꯛ ꯈꯨꯟꯇꯣꯛꯀꯅꯤ ꯑꯃꯨꯛ ꯄꯨꯁꯜꯂꯛꯀꯅꯤ ꯑꯃꯨꯛ ꯈꯨꯟꯠꯇꯣꯛꯀꯅꯤ ꯑꯃꯨꯛ ꯄꯨꯁꯜꯂꯛꯀꯅꯤ ꯇꯧ ꯂꯩꯔꯦ
ꯎꯅꯨꯡꯁꯤꯠꯅꯔꯣ
ꯁꯦꯟꯗ꯭ꯔꯥꯡꯅ ꯁꯦꯗꯤꯡ ꯍꯥꯗꯕꯒꯤ
ꯎꯝ
ꯄ꯭ꯔꯥꯟꯒ ꯆꯥꯛꯑꯦ ꯑꯑꯣꯏꯕ
ꯃꯣꯏ ꯀꯅꯤ ꯃꯇꯨꯡ ꯑꯃꯨꯛꯐꯥꯎ ꯐꯥꯏꯌꯨ ꯍꯥꯏ
ꯑꯍꯥꯍꯍ
ꯑ ꯁꯖꯦꯜ ꯂꯒꯦ ꯁꯖ ꯄꯩꯁꯥꯗꯣ ꯀꯌꯥ ꯇꯥꯒꯦ ꯌꯦꯡꯉꯣ ꯄꯨꯟꯅ ꯌꯥꯝ ꯌꯥꯝꯌꯥꯝ ꯌꯥꯡꯈꯩ ꯄꯤꯌꯥꯕꯗ ꯀꯦꯖꯤ ꯑꯝꯅ ꯌꯥꯅꯤꯅ
ꯌꯥꯝꯂꯣ ꯌꯥꯝꯕꯨ ꯌꯥꯝ ꯌꯥꯝꯅꯤꯗ ꯂꯨꯄꯥ ꯅꯤꯝꯐꯨꯒꯤꯁꯨ ꯑꯗꯨꯝ ꯌꯥꯝꯃꯦ ꯏ ꯁꯥꯁꯦ ꯏꯖꯤ ꯑꯝ ꯇꯧꯔꯁꯨ ꯌꯥꯢꯗ
ꯍꯣꯏ ꯑꯉꯥꯡ ꯅꯨꯄꯤ ꯌꯥꯝ ꯂꯩꯇ꯭ꯔꯣ
ꯑꯉꯥꯡ ꯂꯥꯛꯇꯣꯏꯅꯤ ꯂꯥꯛꯄꯄꯣꯗꯤ ꯍꯧꯖꯤꯛꯄꯨꯗꯤ ꯑꯝꯇ ꯂꯩꯇ꯭ꯔꯤ ꯌꯥꯂꯦ ꯍꯟꯅ ꯅꯇꯤ
ꯍꯪꯗꯤ ꯂꯩꯌꯦꯟꯇ ꯀꯃꯥꯏ ꯂꯩꯖꯔꯅꯤ ꯀꯦꯖꯤꯡꯈꯥꯏꯗꯤ ꯌꯥꯃꯜꯂꯣꯏꯌꯦ
ꯄꯤꯖꯤꯡ ꯈꯥꯢꯗꯤ ꯀꯣꯟꯅꯔꯣꯢ
ꯃꯥꯗꯅꯦ
ꯄꯤꯖꯤ ꯃꯑꯣꯢꯅ ꯂꯩꯁꯤꯜꯂꯣ
ꯂꯩꯌꯦ ꯑꯇꯣꯞꯄ ꯃꯥꯏ ꯂꯩꯖꯔꯅꯤ
ꯀꯔꯤ ꯆꯥꯠꯅꯣ
ꯑꯆꯥꯄꯣꯠ ꯆꯥꯢꯃꯤ ꯆꯥꯛꯂꯥꯃꯦꯅ
ꯊꯝꯕꯧ ꯆꯥꯕ ꯃꯥꯂꯦ
ꯍꯥꯥ
ꯊꯝꯕꯧ ꯒꯗ꯭ꯔꯣꯡ ꯒꯗ꯭ꯔꯣ ꯒꯗ꯭ꯔꯣꯡ
ꯃꯤꯛꯆꯔꯗꯣ ꯕꯨꯟꯗꯤꯌꯥ ꯃꯤꯛꯆꯔꯗꯣ ꯆꯥꯕ ꯈꯣꯟꯊꯣꯛꯑꯕꯣꯢꯔꯦ
ꯌꯧ ꯌꯧ ꯌꯧ ꯊꯥꯏꯅ ꯅꯍꯥꯟ ꯆꯥꯛ ꯆꯥꯔꯒ ꯏꯃꯥꯟꯅꯕꯤꯅ ꯑꯩꯈꯣ ꯆꯥ ꯑꯝꯇ ꯆꯥꯍꯧꯕ ꯆꯪꯈꯤꯒꯦ ꯅꯪ ꯆꯥꯔꯤꯉꯩꯗꯨꯗ ꯀꯦꯕꯣꯔꯥꯅ ꯆꯥꯕ ꯌꯥꯝ ꯃꯥꯜꯂꯦꯌꯦ ꯑꯩ ꯆꯥꯛ ꯆꯥꯅꯤꯡꯗ ꯂꯩꯔꯝꯃꯤꯅꯦ ꯑꯝꯇ ꯆꯥꯍꯧꯈꯤꯒꯦ ꯀꯥꯏꯅ
ꯎꯝ ꯑꯣ ꯊꯥꯎ ꯅꯤꯐꯨ ꯄꯤꯕ ꯑꯃ ꯄꯔꯛꯑꯣ ꯘꯤꯗꯨꯃꯁꯦ ꯈꯔꯗꯣ ꯎꯝ
ꯁꯪꯒꯣꯝ ꯄꯧꯋꯥꯝ ꯈꯥꯏꯅ ꯌꯥꯗꯣꯏꯔꯣ ꯌꯥꯅꯤ ꯌꯥꯅꯤꯌꯦ
ꯃꯊꯛꯇ ꯁꯪꯒꯣꯝꯗꯣ ꯑꯣꯜꯂꯣꯅꯪ ꯄꯧꯋꯥ ꯈꯥꯏꯃꯅ ꯌꯥꯅꯤ ꯆꯥꯏꯔꯦꯍꯦ ꯁ꯭ꯋꯥꯏꯁꯤꯗ ꯐꯂꯥꯡ ꯇꯥꯔꯝ ꯀꯣꯠꯂ ꯍꯥꯏꯔꯛꯀꯦ ꯈꯥꯕꯩ ꯑꯅꯤ ꯀꯣꯠꯂꯣ ꯈꯥꯕꯩ ꯑꯅꯤꯅ ꯄꯧꯋꯥ ꯃꯈꯥꯏ ꯐꯥꯕꯅꯤ
ꯆꯦꯅꯪ ꯊꯛꯄꯔꫭ ꯑꯥ ꯆꯦꯔꯪ ꯅꯤꯜꯂꯤ ꯉꯩꯏꯗ ꯅꯨꯃꯤ ꯇꯥꯗꯣꯏ ꯄꯣꯠꯅꯤ ꯑꯈꯣꯏ
ꯀꯩꯁꯨ ꯀꯨꯏꯗꯝꯅꯦ
ꯍꯩꯗꯣꯛꯀꯅꯤ ꯀꯣ ꯑꯃ
ꯊꯥꯎ ꯉꯥ ꯇꯥꯎꯕꯒꯤ ꯊꯥꯎ ꯌꯦꯟ ꯇꯥꯎꯕꯒꯤ ꯊꯥꯎ ꯊꯥꯎ ꯃꯨꯒ꯭ꯔꯦ ꯑꯑꫭꯏꯕ ꯊꯥꯎ ꯃꯅꯤꯡꯖꯦ ꯄꯥꯝꯃꯨꯒ꯭ꯔꯦꯕ ꯍꯩꯗꯣꯛꯄ ꯄꯥꯝꯃꯨꯗꯅ ꯃꯨꯔꯖꯨ ꯍꯩꯖꯜꯂꯒꯕꯨ ꯇꯥꯥꯎꯔꯤꯌꯦ ꯏꯆꯦ ꯅꯥꯎꯕ ꯍꯣꯏꯗꯤ ꯑꯃꯨꯛ ꯇꯥꯎꯕꯒꯤꯅ ꯍꯩꯗꯣꯛꯈꯤꯌꯦ ꯍꯩꯗꯣꯛꯄ꯭ꯔꯣ ꯅꯪ ꯑꯃꯨꯛ ꯇꯥꯎꯔꯒ ꯉꯥ ꯊꯥꯎꯗꯣ
ꯀꯩꯗꯧꯋꯦꯕ
ꯊꯥꯎꯁꯦ ꯄꯥꯝꯃꯨꯗꯅ ꯃꯊꯪ ꯃꯊꯪ ꯊꯪꯕꯨ ꯇꯥꯎꯔꯗꯤ ꯃꯨꯕꯕꫭ ꯏꯆꯦ ꯅꯥꯎ ꯍꯣꯏꯗꯤ ꯑꯃꯨꯛ ꯇꯥꯎꯔ ꯍꯩꯗꯣꯛꯑꯦ ꯍꯥꯏꯕ ꯊꯥꯎ ꯈꯔ ꯃꯨꯔꯗꯤ ꯁꯤꯟꯇꯣꯛꯑꯦ ꯍꯥꯏꯕ
ꯎꯝ ꯁꯦ ꯀꯨꯟꯊꯥꯎ ꯉꯥ ꯑꯃ ꯅꯤꯝꯐꯨ ꯑꯃ ꯍꯨꯝꯗ꯭ꯔꯥꯉꯥ ꯑꯁꯤꯒꯤ ꯇꯔꯥꯡꯉꯥꯗꯨꯒ ꯃꯔꯐꯨ ꯃꯧꯗꯔ ꯁꯨꯔꯕ ꯌꯥꯝꯗꯦꯀꫭ ꯌꯥꯝ ꯀꯦꯖꯤꯃ ꯂꯩꯔꯔꯦ ꯑ
ꯌꯥꯡꯈꯩ ꯌꯥꯡꯈꯩ ꯈꯥꯏꯅꯧ ꯆꯞ ꯆꯥꯅ
ꯑꯥ ꯌꯥꯡꯈꯩ ꯈꯥꯏꯅꯕ ꯌꯥꯕ ꯕ꯭ꯔ ꯌꯦꯡꯉꯣ ꯎꯝ ꯌꯥꯔꯦ ꯆꯞ ꯆꯥꯔꯦ ꯌꯥꯝꯈꯩ ꯌꯥꯡꯈꯩ ꯈꯥꯏꯅꯕ
ꯇꯥꯟꯅꯕ
ꯎꯝ ꯍꯥ ꯎꯝ ꯑꯈꯣꯏ ꯈꯟꯅꯕ ꯌꯥꯏ ꯁꯤ ꯍꯨꯝꯗꯔ ꯅꯪꯁꯤ ꯀꯌꯥꯗ ꯂꯧꯒꯦ ꯀꯌꯥꯗꯅꫭ ꯂꯦꯞꯄꯨ ꯄꯨꯟꯅ ꯎꯝ ꯈꯧꯒꯔꯦ ꯑꯩ
ꯑꯗꯨꯒ ꯆꯥꯝꯗꯕ